ꯇꯥꯔꯕꯣ
ꯑ ꯑ ꯑ
ꯅꯨꯄꯤ ꯈꯔ ꯐꯥꯕꯁꯦ ꯁꯤꯅꯤ
ꯌꯥꯏ ꯌꯥꯏ
ꯅꯠꯇ꯭ꯔ ꯚꯦꯟꯒꯨꯝꯕ ꯑꯃ ꯂꯩꯔꯒ ꯑꯣꯏꯅ ꯊꯤꯕ ꯆꯠꯂꯁꯤꯔꯣ
ꯌꯥꯏꯌꯦꯦ
ꯃꯊꯟꯇ ꯂꯥꯛꯄꯗ ꯑꯗꯨꯝ ꯇꯛꯈꯥꯎꯞꯀꯠꯂ ꯄꯣꯔꯛꯄ ꯈꯔ ꯐꯖꯔꯝꯒꯗꯤ
ꯑꯣꯏꯣꯏꯅꯦ
ꯀꯩꯅꯣ ꯆꯧꯦ ꯍꯥꯏꯃ ꯁ꯭ꯀꯨꯜ ꯀꯥꯔꯨꯁꯤꯔꯣ
ꯀꯩ ꯀꯩꯗꯔꯖꯅ
ꯑꯥꯏ ꯅꯨꯄꯤ ꯑꯉꯥꯡ ꯌꯦꯡꯗꯧꯅꯤ ꯀꯩꯅꯣ ꯑꯉꯥꯡ ꯃꯆꯥꯥ
ꯃꯗꯨ ꯊꯧꯕꯥꯜꯗꯨ ꯅꯠꯇ꯭ꯔꯣ
ꯍꯣꯏ
ꯌꯥꯏ ꯌꯥꯏ ꯌꯥꯏ
ꯆꯧꯒ ꯗ꯭ꯔꯦꯁ ꯆꯧꯒ ꯗ꯭ꯔꯦꯁ ꯑꯦꯁꯥ ꯂ ꯇꯨ ꯁ ꯍꯧꯖꯤꯛꯇꯤ ꯃꯤꯡ ꯆꯥꯟꯅꯗ꯭ꯔꯤꯕꯀꯣ
ꯑꯥ
ꯑꯗꯨꯅ ꯑꯗꯨꯝ ꯃꯁꯛ ꯈꯪꯉꯛꯑꯗꯤꯕ ꯍꯣꯏꯗꯤ ꯉꯍꯥꯃꯨꯛ ꯁꯧ ꯌꯥ ꯃꯇꯝ ꯑꯃ ꯄꯤꯖꯟꯗ ꯆꯪꯉꯤ ꯃꯤ ꯏꯕꯨꯡꯉꯣ ꯄꯤꯖꯟꯒꯤ ꯗ꯭ꯔꯦꯁꯀ ꯆꯞ ꯃꯥꯟꯅꯅꯕꯒꯤ
ꯑꯁ
ꯌꯥꯗ꯭ꯔꯣ ꯁ꯭ꯀꯨꯜ ꯀꯀꯥ ꯀꯣꯂꯦꯖꯁꯨꯨꯀꯥ ꯑꯗꯨꯅ ꯌꯥꯕ꯭ꯔꯣ
ꯑꯩꯈꯣꯏꯁꯨ ꯇꯝꯃꯅꯤ ꯑꯗꯨꯗꯤ ꯑꯩꯁꯨ ꯇꯝꯃꯅꯤ
ꯁꯥꯃꯣꯏ ꯑꯣꯏꯗꯤ ꯏꯕꯨꯡꯉꯣ ꯑꯉꯥꯡ ꯑꯣꯏꯔꯀꯥꯟꯗ ꯀ꯭ꯂꯥꯁ ꯑꯩꯠ ꯅꯥꯏꯟ ꯇꯦꯟ ꯀꯥꯕꯗꯣ
ꯎꯝ
ꯃꯣꯏꯅ ꯅꯥꯏꯟ ꯀꯥ ꯑꯣꯏ ꯀꯥꯟꯗꯨꯗ ꯏꯁꯇꯦꯟꯗꯔꯠ ꯇꯝꯃꯦꯕ ꯑꯩꯈꯣꯏꯅ ꯕ꯭ꯔꯥꯏꯇꯔ ꯇꯝꯃꯦꯕ ꯏꯁꯇꯦꯟꯗꯔꯒꯤ ꯀꯩꯅꯣ ꯅꯪꯍꯧꯗ꯭ꯔꯦꯅ ꯑꯦꯁꯦꯝꯕꯜ ꯇꯧꯈꯤꯕꯅ ꯍꯥꯜꯂꯦ ꯀ꯭ꯂꯥꯁ ꯅꯪꯍꯧꯗ꯭ꯔꯦ ꯕꯥꯏꯇꯔꯗꯨ ꯑꯣꯏꯅ ꯌꯥꯎꯒꯦ ꯍꯥꯏꯔꯤꯕꯃꯤꯉꯣ ꯃꯣꯏ ꯂꯥꯏꯔꯤꯛ ꯀꯌꯥꯝ ꯊꯋꯥꯏ ꯌꯥꯎꯒꯦꯗꯣ
ꯅꯪ ꯁꯥ ꯇꯦꯔꯥ ꯍꯒꯍ ꯍꯣꯅꯤꯅꯦ
ꯐꯨꯔꯣꯏꯗ꯭ꯔꯥ ꯌꯧꯅ ꯑꯗꯨꯕꯨ ꯇꯥꯟꯊꯣꯛꯑ ꯊꯥꯔꯗꯤ
ꯄꯔ ꯀ ꯑꯗꯨ ꯃꯤꯔꯣ ꯅ ꯍꯥꯜꯅꯦ ꯀꯣ
ꯑ ꯑꯩꯁꯦ ꯔꯣꯅꯥꯅ ꯍꯥꯏꯔꯛꯑꯦꯅ ꯔꯣꯅꯥꯥꯟꯗꯤ ꯀꯩꯁꯨ ꯌꯥꯝ ꯇꯧꯗꯦ ꯑꯔꯨꯟꯖꯤꯠꯇꯣ ꯈꯪꯕ ꯅꯠꯇ꯭ꯔꯣ ꯑꯩꯈꯣꯏ ꯁꯣꯝꯒꯤ
ꯔ ꯃꯂ ꯌꯥꯔ
ꯑꯔꯨꯟꯖꯤꯠ ꯑꯃ ꯌꯦꯡꯒꯦ ꯀꯛꯄꯗꯍ ꯗꯩꯅꯒꯤ ꯎ ꯑꯗꯨꯅ ꯑꯃꯨꯛ ꯑꯗꯨ ꯇꯥꯟꯊꯣꯛꯇ꯭ꯔꯤꯅꯤ ꯚꯥꯏꯔꯁ ꯉꯥꯛꯇꯅꯤ ꯍꯥꯏꯔꯦꯔꯒ
ꯀꯩ ꯃꯥ ꯀꯩ ꯑꯣꯏꯔ ꯀꯗ
ꯑꯣꯖꯥ ꯑꯣꯏꯔꯝꯕꯅꯦ
ꯑꯁ ꯀꯩ ꯇꯥꯝꯃꯤꯕꯅꯤ
ꯑ
ꯀꯩ ꯇꯥꯝꯒꯦ ꯁꯤꯗ
ꯀꯝꯄꯨꯇꯔ ꯀꯩꯀꯩ ꯁꯣꯁꯦꯜ ꯁꯥꯏꯟꯁꯀꯩꯀꯩ ꯇꯥꯛꯑꯝꯃꯅꯤ
ꯑ ꯀꯩꯊꯣ ꯇꯃꯤꯅꯥꯦ ꯑꯗꯨ
ꯃꯤ ꯃ ꯌꯦꯉꯥꯡ ꯑꯣꯏ ꯀꯥꯟꯗ
ꯑꯣ ꯪ ꯁꯥꯇ꯭ꯔꯅꯤ ꯁꯥꯇ꯭ꯔꯅꯤꯅꯦ
ꯔꯃ ꯇꯃ ꯏꯃꯤ
ꯌꯥꯏꯀꯣ
ꯑꯗꯨꯅꯦ ꯔꯃꯥꯗꯤ ꯈꯜꯂꯤꯉꯛꯀꯅꯤ ꯅꯥꯎꯟ ꯄ꯭ꯔꯣꯅꯥꯎꯟ ꯇꯧꯔꯎꯔꯛꯎ
ꯌꯥꯏꯅꯦ ꯌꯥꯏ
ꯅꯦꯔꯦ ꯁꯟꯗꯗꯤ ꯑꯩꯈꯣꯏꯗꯤ ꯂꯣꯏꯔꯝꯃꯤꯍꯦ
ꯑ
ꯍꯥꯏꯅꯔꯤꯕꯅꯤ ꯚꯣꯏꯁ ꯑꯣꯟꯕꯒ ꯚꯣꯏꯁ ꯍꯠ ꯑꯥꯎ ꯕꯣꯏ ꯁꯣꯟꯕꯒ ꯇꯝꯃꯤ ꯋꯥꯅ ꯌꯥꯝ
ꯅꯪ ꯃꯍꯩꯗꯤ ꯐꯖꯅ ꯂꯩꯕ ꯃꯤꯅꯤꯅꯦ ꯑꯗꯨꯗꯤ
ꯑꯦ ꯃꯥꯍꯤꯒꯤꯗꯤ ꯊꯤ ꯂꯩ ꯍꯥꯟꯅꯕꯨꯨꯡꯉ ꯑꯉꯥꯡ ꯑꯣꯏꯔꯀꯥꯟꯗ ꯑꯩꯈꯣꯏꯗꯤꯦ ꯁ꯭ꯀꯨꯜ ꯂꯣꯠꯄꯅꯦꯅ ꯆꯠꯂꯦꯕꯕꯣ
ꯎꯝ
ꯈꯣꯡꯖꯣꯝꯒꯤꯗ ꯐꯝꯕ ꯌꯥꯕ ꯐꯝꯃꯦ ꯍꯥꯏꯔꯒ ꯍꯅꯨꯕꯤ ꯑꯃꯅ ꯃꯣꯏ ꯌꯨꯝꯗ ꯀꯧꯁꯤꯜꯂ ꯐ ꯇꯨꯝꯍꯜꯂꯛꯏ ꯃꯤ ꯌꯦꯡꯉꯨ
ꯀꯔꯤꯅ
ꯑꯩꯈꯣꯏ ꯃꯉꯥꯃꯨꯛ ꯑꯩꯈꯣꯏ ꯃꯉꯥꯃꯨꯛ ꯁꯨꯏꯕ
ꯑ
ꯀꯥꯊꯤꯃꯨꯅꯦ ꯑꯩꯅꯦ ꯑꯩꯈꯣꯏ ꯗꯌꯥꯟꯗꯅꯦ ꯑꯗꯒꯤ ꯀꯕꯨꯊꯣꯏꯗ
ꯎꯝ
ꯑꯗꯨꯗꯨꯅꯦ ꯑꯩꯈꯣꯏ ꯃꯉꯥꯗꯤꯨ ꯂꯝꯕꯤ ꯏꯝꯐꯥꯜꯗ ꯑꯗꯨꯝ ꯐꯝꯕ ꯂꯩ ꯑꯗꯨ ꯅꯨꯡꯉꯥꯏꯇ꯭ꯔ ꯃꯥꯜꯂꯦ ꯃꯣꯏ ꯌꯨꯝꯗ ꯀꯧꯁꯤꯜꯂꯛꯑꯦ ꯇꯨꯝꯍꯜꯂꯛꯏ ꯃꯤ ꯑꯩꯈꯣꯏꯁꯨ ꯈꯣꯡꯎꯨꯞꯀ ꯄꯔꯦꯡ ꯂꯧꯊꯣꯛꯑꯒ ꯅꯨꯡꯁꯥ ꯌꯥꯔꯦ ꯇꯨꯝꯕ ꯂꯩꯔꯤꯕꯔꯤ
ꯑꯗꯔꯕ
ꯥꯏ ꯍꯧꯖꯤꯛꯇꯤ ꯍꯥꯏꯗꯣꯛꯑꯁꯨ ꯀꯥꯟꯅꯔꯔꯣꯏꯗꯅꯤ
ꯍꯥꯏꯗꯣꯛꯆꯅꯤ ꯅꯅ ꯑꯩꯗꯤ ꯔꯣꯅꯥꯜꯗ ꯀꯝꯄ꯭ꯂꯦꯟ ꯇꯧ ꯆꯠꯇꯣꯔꯤꯃꯤꯅꯔꯣꯏꯅꯤ
ꯑꯗꯨꯀꯥꯟꯗꯤ ꯏꯁꯇꯦꯟꯗꯔꯠ ꯇꯝꯃꯤꯍꯦ ꯔꯣꯅꯥꯜꯗ ꯅꯥꯏꯟꯗꯒꯤꯩ ꯇꯝꯃꯛꯏ ꯃꯦꯝꯃꯤ
ꯎ ꯍꯣ ꯍꯣ ꯍ ꯁꯣꯔꯤ
ꯎ ꯃꯣꯝ ꯕ꯭ꯔꯥꯏꯇꯔꯗ ꯊꯥꯔꯛꯏ ꯃꯤ ꯃꯤꯠ ꯇꯦꯅꯒ
ꯎꯝ
ꯅꯪ ꯇꯦꯟ ꯀꯥꯏ ꯊꯥꯔꯛꯀꯦ
ꯑꯩꯗꯤ ꯑꯩꯈꯣꯏ ꯁ꯭ꯀꯨꯜꯗ ꯊꯔꯔꯤ ꯀꯅ ꯑꯩ ꯍꯣꯡꯂꯛꯇꯦ ꯁꯤꯛꯁ ꯗꯤ ꯁꯤꯛꯁ ꯗꯦ ꯇꯨꯐꯧ
ꯀꯥꯏꯕꯧ
ꯑ ꯈꯖꯤꯡ ꯈꯨꯅꯧꯗꯩꯅꯦ
ꯀꯔꯤ ꯃꯃꯤꯡ
ꯀꯩꯅꯣ ꯇꯝꯕꯗꯨ ꯅꯃꯤ ꯅꯥꯎꯕꯤ ꯃꯌꯥꯝꯅ ꯊꯝꯕꯗ
ꯀꯩꯅꯣ ꯑ ꯅꯕꯗꯤꯌꯥꯒꯤ
ꯑ
ꯅꯪ ꯅꯣꯕꯣꯗꯤꯌ ꯊꯥꯕ꯭ꯔꯣ
ꯊꯥꯏ ꯃꯤ
ꯑꯁ ꯌꯥꯏ ꯍꯦ
ꯌꯥꯗ꯭ꯔꯥ
ꯌꯥꯏ
ꯁꯨ ꯌꯥ ꯂꯩ
ꯑꯗꯨ ꯃꯩꯅꯦ ꯍꯥꯏꯌꯦ ꯇꯝꯕ ꯑꯗꯨꯝ ꯅꯨꯡꯉꯥꯏꯕ꯭ꯔꯣ
ꯋꯥꯥꯏ ꯀꯅ
ꯁ ꯇꯝ ꯍꯤ ꯂꯥꯏꯕꯛ ꯊꯤꯕꯅꯤ ꯑꯩꯈꯣꯏ ꯇꯝꯍꯧꯗ꯭ꯔꯤꯌꯦ
ꯃ ꯏꯁ ꯀꯨꯂꯒꯅꯤ ꯈꯪꯗꯥꯎꯥꯎ ꯃꯤ
ꯅ ꯑꯣꯏꯁꯨ ꯑꯗꯨ ꯇꯝꯒꯦꯗꯤ ꯈꯟꯕꯅꯦꯕ ꯑꯗ ꯑꯩꯈꯣꯏꯗ ꯍꯥꯏꯒꯤ ꯊꯥꯗꯨꯗ ꯑꯁ ꯕꯤꯠꯁ ꯂꯩ ꯑꯩ ꯇ ꯊꯥꯎꯗꯅꯤ ꯌꯥ
ꯃꯌ ꯆꯍꯤ ꯇꯔꯦꯠ ꯐ꯭ꯔꯤꯗꯅꯤꯀꯣ ꯇꯃꯥꯏꯁꯦ
ꯍꯥꯏ ꯌꯥꯏꯍꯦ
ꯌꯥꯕꯁ꯭ꯨꯀꯜꯂꯤꯕꯣ
ꯅꯪꯗꯦꯗꯤ ꯌꯨꯝꯗ ꯁꯨꯡꯂꯩꯕꯨ ꯂꯩꯔꯛꯇ꯭ꯔꯦꯅꯦ
ꯂꯩꯔꯛꯇꯦꯅꯦ ꯏꯉꯣ ꯁꯨꯡꯂꯩ ꯂꯩꯔꯛꯄ ꯅꯠꯇꯦꯅꯦ
ꯀꯔꯝ ꯀꯥꯟꯗ ꯂꯩꯔꯛꯏꯕ
ꯗ ꯇꯅꯤ ꯀ ꯂꯩꯔꯤꯁꯦ
ꯑꯩꯅ ꯈꯜꯂꯤꯅꯦ ꯅꯪ ꯉꯥꯡꯈꯩ ꯁꯨꯡꯎ ꯎꯗꯦꯅ
ꯑꯥꯏꯅ ꯎꯗꯣꯏ ꯅ
ꯑꯪ ꯀꯛꯆꯤꯡ ꯃꯆꯥ ꯑꯣꯏꯔ ꯃꯥꯜꯗ
ꯑꯩꯔꯣ
ꯎꯝ
ꯅꯠꯇꯦ ꯅꯠꯇꯦ ꯑꯩꯈꯣꯏꯗꯤ ꯊꯧꯕꯥꯜꯗ ꯊꯥꯈꯤ ꯀꯛꯆꯤꯡꯗ ꯅꯠꯇꯦ
ꯑꯣ ꯐꯔꯦ ꯍꯌꯦ ꯑꯗꯨꯅꯤ
ꯃꯥꯅꯦ
ꯑꯁ ꯀꯛꯆꯤꯡ ꯈꯨꯅꯧꯒꯤ ꯂꯥꯞꯄꯤꯅꯦ ꯑꯗꯨꯝ ꯍꯥ
ꯏꯁ ꯅꯥ ꯀꯤꯂꯣꯃꯤꯇꯔ ꯀꯨꯟꯊ꯭ꯔꯥ ꯑꯃ ꯀꯨꯟꯊ꯭ꯔꯥ ꯍꯦꯜꯂꯕ ꯀꯩꯅꯣꯅꯦ
ꯃꯦ
ꯗ꯭ꯔꯥꯏꯟ ꯏꯁꯤꯗ ꯇꯗꯅꯦ
ꯑꯩ ꯈꯥꯝꯕ ꯉꯝꯃꯣꯏꯗ
ꯍꯣꯏ ꯁꯥꯡꯉꯥꯏꯏ ꯃꯤ
ꯑꯁ ꯌꯥꯝ ꯊꯤꯅ ꯀꯂꯦ ꯇꯣꯅꯥꯎꯅ ꯑꯔꯥꯎ ꯅꯪ ꯂꯥꯛꯑꯕꯣ ꯎ ꯕꯣꯔꯥꯗꯤ ꯄꯣꯔꯛꯇ꯭ꯔꯕ ꯑꯁ ꯑꯦ ꯍꯩꯅꯧ ꯃꯨꯛ ꯆꯥꯁꯤꯔꯨꯕꯁꯦ
ꯌꯥꯏꯌꯦ
ꯔꯦ ꯃꯇꯝ ꯆꯥ ꯆꯥꯔꯦꯦ ꯍꯥꯏꯁꯤꯂ ꯌꯥꯏꯍꯦ ꯍꯩꯅꯧꯁꯥꯁꯦ ꯍꯥꯏꯔꯨꯕꯨ ꯃꯇꯝ ꯁꯥꯅ ꯁꯥꯅ ꯍꯥꯏꯔꯛꯑꯦ ꯍꯥꯏꯔꯛꯑꯦ
ꯑꯥꯝ
ꯃꯁꯤꯒꯥꯡꯒꯤꯦ ꯑꯩꯉꯣꯟꯗ ꯎꯁꯤꯠꯇꯕꯒꯨꯝꯕꯅꯤ ꯑꯁꯤ ꯐ꯭ꯔꯥꯏ ꯇꯧꯁꯤꯜꯂꯒꯦ
ꯆꯥꯎꯥꯎ ꯆꯅꯥ
ꯑꯩꯈꯣꯏ ꯑꯉꯝꯕꯒꯤ ꯑꯣꯔꯗꯔ ꯌꯥꯎꯗ꯭ꯔꯒꯗꯤ ꯑꯩ ꯈꯨꯠ ꯊꯥ ꯑꯃꯝꯗ ꯑꯁꯤ ꯂꯣꯏꯁꯤꯜꯂꯒꯦꯀꯣ
ꯍꯁꯜꯂꯣꯁ
ꯌꯥꯝꯁꯂꯨ ꯋꯥꯔꯦ ꯀꯃꯦꯥꯏ ꯇꯧꯕ ꯍꯥ ꯑꯣ ꯃꯥꯏ ꯎ ꯍꯨꯝꯒꯥꯏꯔꯦꯔꯦ ꯃꯥꯏ ꯎꯏꯁꯤꯠꯇ ꯃꯥꯜꯂꯦ ꯍꯨꯝꯒꯥꯏꯔꯦꯑꯦ ꯑꯩꯉꯣꯟꯗ
ꯐꯪꯉꯨꯗ꯭ꯔꯁꯨ ꯑꯩꯏꯇꯥꯛ
ꯎꯝ ꯍꯛꯇ ꯈꯨꯁꯤꯅ ꯄꯤꯋꯥꯔꯤꯅꯦ ꯄꯨꯔꯒꯦꯗꯦ
ꯔꯄ꯭ꯔꯣ ꯅꯪ ꯍꯣꯔꯦꯟ ꯍꯣꯔꯦꯟ ꯄ꯭ꯔꯦꯛꯇꯤꯁ ꯇꯧꯕ ꯑꯣꯏꯅ
ꯎꯝ ꯔꯦ ꯍꯣꯏ ꯗꯔꯥꯡꯕꯤ ꯗꯔꯕꯤ
ꯐꯣꯗꯅꯤꯅ
ꯅꯤꯀꯤꯜꯗꯤ ꯈꯔ ꯋꯥꯡꯕꯅꯤꯅ ꯆꯧꯀ꯭ꯔꯤ ꯑꯃ ꯊꯥꯔ ꯌꯥꯟꯗꯔꯣ
ꯃꯥ ꯑꯗꯨꯃꯥꯏꯅ ꯇꯧꯗꯒꯤ ꯌꯥꯔꯣꯏꯅꯦꯦ
ꯑꯣ
ꯐꯃꯨꯡ ꯃꯊꯛꯇꯤ ꯑꯣꯏꯁꯨ ꯌꯥꯏ ꯑꯥ ꯐꯃꯨꯡ ꯃꯊꯛꯇꯤ ꯑꯗꯨꯝ ꯇꯧꯔꯁꯨ ꯌꯥꯏ
ꯑꯦ ꯌꯥꯏ ꯑꯗꯨꯗꯤ ꯀꯧꯁꯜꯂꯒꯦ ꯑꯩ ꯐꯃꯨꯡꯗ ꯍꯥꯟꯅ ꯂꯦꯞꯄꯒꯦ
ꯏꯦ ꯄꯣ
ꯑꯗꯨꯒ ꯀꯧꯁꯜꯂꯒ ꯉꯛꯇ ꯗꯛ ꯂꯥꯎ ꯌꯥꯟꯗꯨꯗꯤ ꯍ ꯑꯩꯒꯤ ꯇꯀꯨꯟꯅꯁꯤ ꯑꯥꯎ ꯃꯅꯥꯑꯣ ꯍꯥꯏꯔ ꯃꯔꯝꯃꯦꯔꯒ ꯗꯛ ꯂꯅꯨꯡ ꯌꯥꯟꯕꯤ
ꯑ ꯀꯃ ꯄꯥꯔꯦ
ꯑꯃ ꯇꯦꯡꯀꯨꯟꯅ ꯆꯥꯟꯁꯤꯂꯤꯗ ꯋꯥꯟꯊꯍꯟꯕꯗꯣ
ꯑꯥ
ꯑꯗꯨ ꯈꯪꯍꯧꯕ ꯅꯠꯇ꯭ꯔꯣ
ꯀ
ꯑꯗꯨ ꯑꯗꯨꯃꯥꯏꯅ ꯃꯑꯣ ꯋꯥꯟꯊꯍꯜꯂꯒꯦ ꯇꯧꯅꯤ ꯏꯄꯨꯁꯦ ꯑꯗꯨꯒ ꯃꯥꯒꯤ ꯏꯂꯤꯒꯤ ꯃꯅꯥꯛꯇꯣ ꯄꯤꯊꯣꯛ ꯑꯣꯏꯦ
ꯌꯥꯏꯒ
ꯄꯨꯗꯤ ꯅꯨꯄꯤ ꯃꯌꯥꯝꯒꯤ ꯀꯔꯕꯥꯔ ꯇꯧ ꯂꯩꯔꯦꯅꯦ ꯑꯝꯕꯤ
ꯃꯥꯗꯤꯂ ꯂꯣꯟꯣꯟꯕꯅꯤꯃꯤ
ꯀꯔꯤꯕ
ꯂꯂ ꯎꯟꯗꯅꯤꯂ
ꯃꯥꯅꯦ ꯃꯤ ꯂꯝ ꯀ꯭ꯔꯤꯁꯅꯒꯨꯝꯕ ꯅꯃꯤ ꯂꯝ ꯈꯨꯗꯤꯡꯒꯤ ꯅꯨꯄꯤ ꯑꯃꯃꯝ ꯊꯝꯕꯅꯦꯃꯤ ꯑꯗꯨꯕꯨꯗꯤ ꯐꯩꯗꯤ ꯍꯌꯦꯡ ꯇꯣꯏꯂꯦꯠꯀꯨꯝꯕ ꯆꯪꯅꯤꯡꯉꯀꯥꯟꯗ ꯑꯗꯨꯝ ꯐꯣꯟ ꯇꯧꯔꯒ ꯆꯪꯕ ꯌꯥꯅꯕ ꯌꯥꯗ꯭ꯔꯥꯥꯎ ꯍꯂꯣ ꯍꯜꯂꯣ ꯑꯩꯁ ꯃꯤꯅꯤꯠ ꯁꯨꯔꯝꯗꯥꯏꯗ ꯑꯃꯨꯛ ꯃꯝꯈ꯭ꯔꯦꯅꯦ ꯃꯥꯏ ꯖꯨꯕꯤꯔꯖ ꯍꯥꯏꯕ꯭ꯔꯥ ꯀꯩꯅꯣꯁꯦ ꯍꯂꯣ ꯇꯥꯕ꯭ꯔꯣ ꯇꯥꯕ꯭ꯔꯣ
ꯍꯜꯂꯣ
ꯀꯥꯏ ꯃꯥꯒꯏꯅꯣꯃꯤ
ꯑꯗꯨ ꯑꯗꯨꯗꯤ ꯅ ꯇꯠꯄꯅꯦ
ꯑꯩꯁ ꯅꯦꯠꯇ ꯇ ꯍꯜꯂꯛꯀꯅ ꯅꯦꯠꯇ ꯇ ꯍꯜꯂꯛꯀꯅ ꯉꯁꯥꯏ ꯅꯪ ꯅꯦꯠꯇ ꯇꯠꯇ꯭ꯔꯥ ꯆꯥꯇ꯭ꯔꯨꯛ ꯁꯨꯕ ꯈꯛꯇꯪ ꯋꯥꯠꯂꯦꯕ
ꯑꯩ ꯑꯩ ꯈꯪꯉꯦ ꯑꯩ ꯈꯪꯉꯦ ꯃꯣꯏ ꯃꯤꯅꯤꯠ ꯁꯦꯀꯦꯟ ꯁꯦꯀꯦꯟ ꯇꯔꯥꯅ ꯀꯨꯜ ꯑꯃꯒꯤ ꯋꯥꯅꯤ ꯃꯁ
ꯍꯣꯏ ꯑꯩꯍꯣꯏ ꯋꯥꯔꯤꯒꯤꯗꯤ ꯋꯥꯔꯤ ꯑꯁꯥꯡ ꯑꯁꯥꯡꯕ ꯂꯩꯕ ꯄꯨꯡꯒꯤ ꯋꯥꯔꯤ ꯅꯨꯡꯃꯨꯛ ꯇꯧꯔꯛꯑꯣꯔꯣ
ꯀꯔꯤ
ꯄꯨꯡꯒꯤ ꯋꯥꯔꯤꯃꯨꯛ ꯇꯧꯔꯛꯑꯁꯤꯔꯔꯕ ꯑꯡ ꯋꯥꯔꯤ ꯑꯁꯥꯡ ꯑꯁꯥꯡꯕ ꯂꯤꯠꯁꯜꯂꯛꯑꯁꯤꯔ ꯃꯣꯏꯒꯤꯁꯦ
ꯃꯀꯣꯛꯇꯤ ꯍꯧꯔꯁꯦ ꯍꯧꯕꯅ ꯐꯠꯇ꯭ꯔꯥ ꯑꯗꯨꯗꯤ ꯍꯧꯖꯤꯛꯇꯤ ꯃꯤꯅꯤꯠ ꯃꯥꯄꯟꯗꯨ ꯆꯪꯈ꯭ꯔꯦ ꯀꯃꯥꯏꯅ ꯇꯧꯕ
ꯃꯤꯅꯤꯠ ꯇꯔꯥꯃꯥꯊꯣꯏ ꯐꯨꯛꯇꯪ ꯊꯝꯁ ꯌꯥꯝ ꯌꯥꯝꯗꯕꯦ
ꯑꯥ
ꯑꯣ ꯑꯗꯨꯝ ꯂꯣꯏꯁꯤꯜꯂꯁꯦ ꯉꯁꯤꯒꯤ ꯅꯪꯁ ꯑꯃꯨꯛꯀꯪꯒ ꯇꯧꯔꯛꯈꯤꯒꯦꯔꯣ
ꯑꯩ ꯇ ꯍꯥꯏꯔ ꯇꯧꯔ
ꯑꯗꯨꯗꯤ ꯁꯤꯅ ꯂꯣꯏꯁꯤꯜꯂꯁꯦ ꯍꯥꯏꯔꯣ
ꯍꯣꯏ ꯃꯤ
ꯍꯌꯦꯡꯗꯨꯣ ꯅꯪ ꯑꯗꯨꯝ ꯐꯥꯔꯁ ꯃꯣꯔꯅꯤꯡꯗ ꯐꯣꯟ ꯇꯧꯔꯛꯑꯣ
ꯇꯧꯔꯛ ꯂꯔꯦ
ꯇꯨꯝꯕ ꯍꯧꯗꯣꯛꯅꯔ ꯂꯣꯏꯔꯦ ꯑꯩꯁꯦ ꯌꯥꯗ
ꯌꯥꯏ ꯌꯥꯏꯏ
ꯑꯗꯨꯗ ꯍꯌꯦꯡ ꯑꯃꯨꯕꯤꯒꯤ ꯐꯣꯟꯁꯨꯏ ꯄꯥꯏ ꯔꯛ ꯎꯔꯣ
ꯌꯥꯏꯌꯦ ꯌꯥꯏ ꯑꯗꯨꯖ
ꯃꯣꯔꯣꯏ ꯑꯁꯥꯡ ꯑꯁꯥꯡꯕꯨ ꯂꯤꯅꯅꯕ
ꯑꯥ
ꯌꯥꯏ ꯌꯥꯏ ꯌꯥꯏ ꯍꯌꯦꯡ ꯇꯧꯁꯦ ꯑꯗꯨꯗꯤ ꯀ ꯇꯔꯒ ꯑꯩ ꯌꯥꯝꯗꯗꯈ ꯎꯝ ꯋꯥꯔꯤ ꯑꯁꯥꯕ ꯑꯃ ꯇꯧꯁ ꯍꯌꯦ
ꯆ
ꯑꯁ ꯑꯗꯨꯕꯨ ꯊꯔꯣꯏꯗꯤ ꯑꯩꯗꯤ ꯊꯔꯣꯏꯁꯦ ꯀꯩꯒꯤꯅꯣ ꯃꯨꯁꯂꯤꯝ ꯆꯥꯗ꯭ꯔꯤꯁꯦ ꯑꯗꯨꯁꯨ ꯀꯩꯅꯣ ꯇꯧꯗꯧꯕꯩꯔꯣ ꯍꯂꯥꯟ ꯍꯂꯥꯟ ꯇꯧꯗꯧꯕꯩꯔꯣ
ꯊꯒꯅ ꯊꯝꯒꯤ
ꯃꯃꯥꯏꯗꯤ ꯀꯛꯏꯗꯅ ꯑꯗꯣ ꯃꯃꯥꯏꯒ ꯃꯅꯤꯡꯒꯁꯨ ꯀꯛꯏꯅꯦꯕ
ꯏ ꯃꯅꯤꯠꯇ꯭ꯔ
ꯑꯥ ꯉꯥꯗꯤ ꯀꯩꯒꯤꯅꯣꯕ ꯃꯣꯏ ꯕꯥꯂꯤ ꯇꯧꯗꯁꯨ ꯑꯗꯨꯝ ꯆꯥꯕ ꯌꯥꯏ
ꯇꯧꯔ ꯑꯗꯨ
ꯉꯥꯗꯤ ꯇꯧꯗꯕꯅꯤꯗ
ꯃꯣꯏ ꯍꯪꯕꯝꯗ ꯀꯥꯔ ꯑꯣꯏ
ꯃꯣꯏꯒꯤ ꯑꯃꯒ ꯀꯛꯄꯗꯣ ꯑꯗꯣ ꯕꯤꯁꯃꯤꯂꯥ ꯍꯥꯏꯕ꯭ꯔꯥ ꯀꯩꯅꯣꯝꯃꯥꯏꯅ ꯂꯩꯅꯦ
ꯑꯣ ꯀꯩꯅꯣꯝ ꯊꯤꯕꯅꯦ ꯁꯩꯔꯦꯡ ꯑꯃ ꯊꯤꯕ ꯃꯣꯏ ꯑꯗꯨꯒ ꯀꯛꯄꯅꯦ
ꯑꯣ ꯁꯩꯔꯦꯡ ꯑꯃ ꯊꯤꯕ꯭ꯔꯥ
ꯎꯝ ꯁꯩꯔꯦꯡꯒ ꯀꯤꯕꯅꯦ ꯉꯅ
ꯍꯥꯏ
ꯑꯩꯈꯣꯏ ꯑꯩ ꯍꯥꯏꯐꯦꯠ ꯀꯥꯎꯗꯤ ꯀꯥꯎꯈ꯭ꯔꯦꯕ ꯑꯩꯈꯣꯏ ꯇꯥꯔꯛꯑꯦ ꯑꯃ ꯉꯥꯎꯔꯦ ꯀꯩꯅꯣꯗ ꯍꯈꯣꯏ ꯁ꯭ꯀꯨꯜ ꯂꯩꯀꯥꯟꯗ ꯃꯨꯁꯂꯤꯝ ꯃꯌꯥꯝ ꯌꯥꯎꯋꯅ
ꯎꯝ
ꯑꯗꯦ ꯃꯣꯏꯒꯤ ꯌꯦꯟ ꯇꯣꯉꯥꯟꯅ ꯂꯧꯋꯦꯕ ꯃꯣꯏꯒꯤꯗꯤ ꯀꯩꯅꯣꯅꯤ ꯑꯀꯛꯇꯕꯗ ꯑꯗꯨ ꯃꯣꯏ ꯃꯁꯥꯅ ꯀꯛꯆꯕ ꯍꯥꯏꯇꯥꯔꯦ ꯁ꯭ꯀꯨꯜꯗ
ꯌꯥꯏꯅꯦ ꯑꯗꯨꯁꯨ ꯃꯤꯅꯦꯠ ꯁꯤ ꯁꯨꯔꯦ ꯊꯝꯃꯁꯤꯔꯣ
ꯃꯣꯏ ꯍꯥꯛ ꯋꯥꯡꯅꯅꯦ ꯌꯥꯝ ꯇꯣꯡꯔꯤꯁꯤ
ꯄꯥꯡꯒꯟꯒꯤ ꯅꯅꯥꯕ ꯑꯍꯥꯎꯕꯗ ꯆꯥꯕꯅꯦ ꯏ ꯃꯤ
ꯑꯗꯨ ꯃꯣꯏꯗꯤ ꯍꯥꯏꯗꯤ ꯃꯣꯏꯗꯤ ꯃꯁꯥꯅ ꯊꯣꯡꯖꯕꯅꯤꯅ ꯁ꯭ꯀꯨꯜꯗꯀꯣ
ꯎꯝ
ꯃꯣꯏ ꯀꯥꯎꯅꯅꯤ ꯑꯩꯈꯣꯏ ꯑꯗꯨꯗ ꯑꯩꯈꯣꯏꯗꯤ ꯆꯥꯛ ꯀꯩꯅꯣꯒ ꯌꯦꯟ ꯌꯦꯟꯗꯨ ꯂꯦꯝꯕ꯭ꯔꯥꯅ ꯍꯪ ꯃꯣꯏꯗꯤ ꯑꯗꯨꯝ ꯂꯧ ꯆ ꯍꯥꯏꯅꯤꯅ
ꯇꯨꯃꯅꯤ ꯑꯃꯃꯤꯗꯥ
ꯐꯀꯦ ꯍꯥꯏꯗꯤ ꯃꯌꯥꯝ ꯃꯤ ꯃꯌꯥꯝꯒꯤ ꯊꯣꯡꯂꯛꯄꯗꯨꯒ ꯃꯣꯏ ꯑꯃꯅꯤ ꯑꯒꯤ ꯊꯣꯛꯣꯡꯕꯗꯨ ꯃꯍꯥꯎ ꯆꯅꯩꯗꯅꯤ
ꯎꯝ
ꯎ ꯑꯗꯨꯅ ꯃ ꯏꯗꯤ ꯃꯂꯁꯦ ꯏꯗꯤ ꯀꯣꯏꯅ
ꯌꯥꯏ ꯃꯤꯅꯤꯠꯁꯨ ꯁꯨꯔꯦ ꯂꯣꯏꯁꯤꯜꯂꯁꯤꯔꯣ
ꯑꯣꯀꯦ
ꯊꯃꯒꯀꯣ
ꯑꯥꯎ ꯑꯥꯎ
ꯑ